ꯎꯝ ꯇꯥꯕ꯭ꯔꯣ
ꯑꯧ ꯇꯥꯏ
ꯎꯝ ꯀꯩ ꯇꯧꯔꯝꯃꯤꯅꯣ
ꯅꯪꯗꯤ ꯉꯁꯤ ꯌꯥꯝ ꯉꯟꯅ ꯍꯧꯒꯠꯈꯤꯅ
ꯎꯝ ꯍꯧꯒꯠꯇ ꯌꯥꯗ꯭ꯔꯕ ꯍꯧꯖꯤꯛꯀꯥꯟꯁꯦ ꯍꯣꯠꯄꯅ ꯈꯔ ꯐꯔꯦ
ꯈꯪꯗꯦ ꯑꯗꯨꯝ ꯑꯌꯨꯛ ꯉꯟꯅ ꯍꯧꯒꯠꯂꯒ ꯊꯕꯛ ꯇꯧꯒꯗꯕ ꯃꯌꯥꯝꯁꯤ ꯉꯟꯇꯥ ꯉꯟꯇꯥ ꯇꯧꯊꯣꯛꯄ ꯁꯤ ꯑꯗꯨꯝ ꯐꯔ ꯂꯩꯔꯝꯃꯦ
ꯎꯝ ꯑꯗꯨꯅ ꯍꯧ ꯐꯗꯃꯥꯏ ꯀꯃꯥꯏꯅ ꯍꯧꯒꯠꯄꯗꯨꯕꯨ
ꯉꯟꯅ ꯍꯧꯒꯠꯄꯁꯦ ꯋꯥꯈꯜꯁꯦ ꯌꯥꯝ ꯏꯪꯉꯤ ꯑꯗꯒꯤ ꯑꯌꯨꯛꯇ ꯇꯧꯒꯗꯕ ꯊꯕꯛ ꯆꯥ ꯊꯛ ꯈꯣꯠꯄ ꯃꯤ ꯂꯥꯡꯗꯔ꯭ꯤꯀꯥꯟꯗ ꯍꯥꯏ ꯇꯔꯦꯅꯦ
ꯎꯝ
ꯑꯗꯨ ꯂꯣꯏ ꯇꯧꯊꯣꯛꯍꯧꯕꯁꯤꯅ ꯌꯥꯝ ꯅꯨꯡꯉꯥꯏꯕ ꯍꯦꯜꯂꯤꯕ
ꯑꯗꯨꯗꯤ ꯌꯥꯝ ꯅꯨꯡꯉꯥꯏꯗꯧ ꯃꯥꯜꯂꯤ
ꯍꯣꯏ ꯅꯨꯡꯉꯥꯏꯌꯦ ꯑꯗꯣ ꯎꯝ ꯌꯥꯝ ꯉꯟꯅ ꯍꯧꯒꯠꯂꯗꯤ ꯀꯩ ꯍꯥꯏꯅꯤ ꯑꯩꯈꯣꯏꯒꯤ ꯇꯧꯗ ꯌꯥꯗꯕ ꯊꯕꯛꯁꯤꯡꯗꯣ ꯍꯥꯊꯨ ꯍꯥꯊꯨ ꯇꯧꯗ꯭ꯔꯦꯗꯅ ꯑꯃ ꯉꯟꯇꯥ ꯂꯣꯏꯊꯣꯛꯈ꯭ꯔꯕꯅꯤꯅ
ꯍꯣꯏ ꯑꯗꯨꯁꯨ ꯆꯨꯝꯃꯦ
ꯑꯝ ꯑꯗꯒꯤ ꯑꯩꯁꯦ ꯀꯩꯒꯨꯝꯕ ꯊꯕꯛ ꯈꯔꯁꯨ ꯇꯧꯁꯤꯔꯅ ꯁꯨꯝ ꯈꯟꯕ ꯍꯥꯏꯇꯥꯔꯦ
ꯑꯣ ꯀꯩ ꯑꯣ ꯑꯩꯁꯨ ꯑꯗꯨꯃꯥꯏꯅ ꯈꯜꯂꯒꯦꯗ ꯀꯩꯗꯧꯗꯣꯏꯅꯣꯗꯤ ꯈꯪꯗꯕ ꯑꯩꯗꯨ
ꯎꯝ ꯑꯗꯣ ꯎꯝ ꯆꯥꯛꯇꯤ ꯆꯥꯔꯕꯣ
ꯆꯗꯔ꯭ꯤꯗ
ꯀꯩꯒꯤꯅꯣ ꯊꯣꯡꯗ꯭ꯔꯤꯕꯣ ꯀꯃꯥꯏ ꯇꯧꯔꯤꯅꯣ
ꯑ ꯑꯩꯈꯣꯏ ꯆꯥꯛ ꯉꯥꯏꯍꯥꯛ ꯋꯥꯠꯂꯤꯌꯦ
ꯑꯣ ꯀꯅꯥ ꯊꯣꯡꯗꯣꯏꯅꯣ
ꯈꯪꯗꯦ ꯀꯅꯥꯅ ꯊꯣꯡꯗꯨꯏꯅꯣ
ꯅꯪ ꯊꯣꯡꯕꯒ ꯌꯥꯎꯗ꯭ꯔꯣ ꯍꯥꯏꯁꯦ ꯃꯔꯛ ꯃꯔꯛꯇ
ꯑ ꯌꯥꯎꯋꯤꯗ ꯑꯗꯨ
ꯎꯝ ꯀꯩꯀꯩ ꯏꯟꯁꯥꯡꯅꯒ ꯈꯋ꯭ꯥꯏ ꯆꯥꯕ ꯌꯥꯒꯦ ꯍꯧꯖꯤꯛꯀꯥꯟꯁꯦ ꯁꯥꯒꯠꯂꯛꯄꯁꯦ
ꯈꯪꯗꯦ ꯍꯥꯎꯔꯗꯤ ꯑꯗꯨꯝ ꯄꯪꯆꯥ ꯆꯥꯏ
ꯀꯁ ꯌꯦꯟꯒꯨꯝꯕꯅ ꯐꯕ꯭ꯔꯥ ꯉꯥꯒꯨꯝꯕ ꯐꯕ꯭ꯔꯥ ꯑꯗꯨꯏꯒꯤ ꯋꯥꯅꯤꯗ
ꯅꯣꯡꯃ ꯅꯣꯡꯃꯒꯤ ꯊꯧꯐꯝꯕꯨꯗꯣ ꯑꯗꯨꯝ ꯌꯥꯅ ꯌꯥꯅꯕ ꯆꯥꯏ ꯍꯥꯏꯇꯥꯔꯦ
ꯑꯣ ꯐꯔꯦ ꯐꯔꯦ ꯑꯗꯨ ꯅꯣꯡꯁꯤ ꯅꯣꯡ ꯍꯥꯡꯈꯤꯕꯖꯤ ꯁꯥꯒꯠꯄꯖꯦ ꯑꯗꯨꯝ ꯍꯦꯟꯒꯠꯂꯛꯏꯅꯦꯀꯣ ꯇꯞ ꯇꯞꯅ
ꯍꯣꯏ ꯀꯥꯂꯦꯟꯒꯤ
ꯍꯟꯇꯛꯀꯤ ꯍꯟꯇꯛꯀꯤ ꯍꯟꯇꯛꯀꯤ ꯆꯍꯤꯁꯤꯅꯁꯨ ꯍꯦꯟꯅ ꯃꯃꯥꯡꯗꯒꯤ ꯌꯥꯝ ꯀꯥ ꯍꯦꯟꯅ ꯁꯥꯕ ꯍꯦꯟꯗꯣꯏ ꯃꯥꯜꯂꯦ
ꯎꯝ ꯑꯗꯣ ꯉꯁꯤꯒꯤ ꯀꯩ ꯇꯧꯒꯦꯅ ꯈꯜꯂꯤꯒꯦ
ꯑꯥ ꯉꯁꯤꯁꯦ ꯑꯩ ꯀꯩꯅꯣ ꯇꯧꯔꯦ ꯑꯩꯒꯤ ꯎꯝ ꯐꯤꯈꯔꯥ ꯁꯨꯗ ꯌꯥꯗꯕ ꯈꯔ ꯂꯩꯔꯝꯃꯦ ꯁꯨꯗꯣꯛꯈꯔꯦ ꯉꯥꯁꯤꯒꯤ ꯇꯧꯒꯗꯕ ꯍꯧꯒꯠꯂꯒ ꯑꯗꯒꯤ ꯐꯖꯅ ꯁꯨꯗꯣꯛꯄ ꯂꯣꯏꯔꯀꯥꯟꯗ ꯐꯧꯗꯣꯛꯈ꯭ꯔꯦ
ꯅꯨꯡꯁꯥꯗ ꯍꯣꯔꯦꯟ ꯈꯔ ꯀꯪꯉꯀꯥꯟꯗ ꯑꯃꯨꯛ ꯂꯧꯁꯜꯂꯒ ꯀꯣꯟꯌꯥꯏ ꯇꯛꯊꯣꯛꯑꯅꯤ ꯑꯗꯨ ꯃꯉꯥꯏꯔꯤ
ꯌꯥꯝ ꯐꯩ ꯏꯁꯥꯒꯤꯗꯨ ꯏꯁꯥꯅ ꯇꯧꯕꯁꯤꯁꯨ
ꯍꯣꯏ ꯍꯧꯖꯤꯛꯀꯥꯟꯗꯤ ꯃꯤꯅ ꯇꯧꯕ ꯉꯥꯏꯗꯕꯤꯗꯅꯦ
ꯑꯗꯨꯝ ꯏꯁꯥꯅ ꯇꯧꯒꯗꯕ ꯊꯕꯛꯁꯤꯡꯁꯦ ꯑꯗꯨꯝ ꯇꯧꯊꯣꯛꯄ ꯁꯤꯅ ꯈ꯭ꯋꯥꯏ ꯐꯔꯦ
ꯑꯗꯣ ꯅꯁꯥꯅ ꯇꯧꯒꯗꯕ ꯋꯥꯠꯂꯤ ꯀꯥꯏꯅ ꯈꯟꯖꯕꯒꯗꯤ ꯂꯩꯕ꯭ꯔꯣ ꯉꯥꯁꯤꯖꯤꯕꯣ
ꯇꯧꯒꯗꯕꯁꯦ ꯋꯥꯠꯂꯤ ꯌꯥꯝꯅ ꯍꯣꯔꯦꯟ ꯅꯨꯃꯤꯗꯥꯡ ꯐꯥꯎꯕ ꯊꯕꯛꯁꯦ ꯂꯦꯞꯇꯦ
ꯑꯣ
ꯑꯗꯣ ꯅꯪꯗꯤ ꯀꯩꯀꯩ ꯇꯧꯔꯝꯕ ꯉꯁꯤꯒꯤ
ꯉꯁꯤꯒꯤ ꯑꯩꯁꯨ ꯉꯟꯇꯥꯅ ꯍꯧꯒꯠꯂꯦ ꯑꯗꯨꯒ ꯑꯥ ꯑꯩ ꯉꯟꯅ ꯂꯥꯛꯀꯦꯅ ꯇꯧꯔꯝꯕꯅꯦꯕ
ꯑꯝ
ꯑꯗꯣ ꯒꯥꯔꯤꯗꯣ ꯆꯟꯗ꯭ꯔꯕ
ꯑꯥ
ꯑꯗꯨꯒꯤ ꯉꯥꯏꯍꯥꯛ ꯂꯩꯔꯦ ꯑꯗꯨꯒ ꯀꯩꯀꯩꯅꯣ ꯏꯃꯨꯡꯒꯤ ꯆꯥ ꯅꯨꯡ ꯈꯔ ꯂꯣꯜꯂꯝꯃꯦ ꯑꯗꯨꯒ ꯑꯗꯨꯝ ꯑꯩꯗꯣ ꯑꯂꯛꯄ ꯒꯥꯔꯤ ꯑꯝꯗ ꯑꯗꯨꯝ ꯂꯛꯑꯦ
ꯑꯣ ꯑꯗꯒꯤ ꯆꯥ ꯂꯣꯟꯕꯗ ꯃꯊꯪꯗꯤ ꯆꯤꯅꯤꯗꯣ ꯈꯔ ꯈꯔ ꯍꯟꯗꯧꯀꯣ ꯆꯤꯅꯤꯁꯦ ꯍꯛꯆꯥꯡꯗ ꯌꯥꯝꯅ ꯐꯠꯇꯕ ꯑꯃ ꯑꯣꯏꯔꯦ
ꯏꯃꯨꯡꯗꯤ ꯆꯤꯅꯤꯁꯦ ꯍꯟꯗꯔꯕꯅꯤ ꯑꯗꯣ ꯃꯣꯏꯗꯤ ꯆꯤꯅꯤꯗꯣ ꯍꯦꯛꯇ ꯌꯥꯝꯅ ꯍꯥꯞꯄꯛꯑꯣꯅ ꯍꯥꯏꯔꯛꯑꯦ ꯑꯗꯨꯅ ꯑꯩꯗꯤ ꯆꯥꯥꯖꯦ ꯀꯌꯥ ꯊꯛꯇ꯭ꯔꯦ
ꯆꯤꯅꯤ ꯆꯤꯅꯤ ꯌꯥꯎꯕ ꯆꯥꯁꯤ ꯌꯥꯝ ꯊꯛꯄ ꯐꯠꯇꯦ ꯌꯥꯝ ꯇꯣꯏꯅ ꯊꯛꯆꯜꯂꯛꯑꯗꯤ ꯍꯛꯆꯥꯡꯗ ꯍꯛꯆꯥꯡ ꯆꯥꯎꯈꯠꯄ ꯍꯛꯆꯥꯡ ꯅꯨꯡꯉꯥꯏꯇꯕ ꯈꯣꯠꯇꯕ ꯃꯌꯥꯝ ꯑꯃ ꯂꯥꯍꯟꯕ ꯌꯥꯕꯒꯤ ꯃꯆꯥꯛ ꯑꯃ ꯑꯣꯏꯔꯦꯕ
ꯑꯝ
ꯑꯩꯈꯣꯏꯒꯤ ꯂꯝꯕꯤꯗꯨꯕꯨ ꯐꯖꯅ ꯒꯥꯔꯤ ꯅꯨꯡꯂꯤ ꯐꯖꯅ ꯆꯠꯄ ꯑꯣꯏꯔꯕꯣ
ꯉꯁꯤꯒꯤꯗꯤ ꯒꯥꯔꯤ ꯐꯖꯅ ꯆꯠꯂꯦ
ꯂꯧꯅꯤ ꯃꯤ ꯑꯗꯨꯝ ꯐꯖꯅ
ꯐꯖꯅ ꯇꯇꯣꯡꯏ ꯁꯤꯗꯣ ꯑꯩꯅ ꯂꯥꯛꯄꯗꯣ ꯃꯤ ꯑꯗꯨꯝ ꯐꯖꯅ ꯇꯣꯡꯅꯩ ꯑꯉꯥꯡꯁꯨ ꯁ꯭ꯀꯨꯜ ꯂꯥꯏꯔꯤꯛ ꯇꯝꯕ ꯆꯠꯍꯧꯋꯤ
ꯑꯣ ꯕꯥꯏ ꯃꯇꯝ ꯑꯃꯗ ꯍꯥꯟꯅ ꯀꯩꯅꯣ ꯂꯝꯕꯤꯗꯨꯣ ꯌꯥꯗꯕꯒꯤ ꯒꯥꯔꯤ ꯆꯠꯄꯗꯤ ꯌꯥꯝꯅ ꯍꯟꯊꯔꯨꯔꯕꯅꯤꯅ ꯃꯁꯤꯡꯅꯤ
ꯑ ꯑꯗꯨ ꯍꯧꯖꯤꯛ ꯂꯝꯕꯤꯗꯣ ꯈꯔꯗꯤ ꯅꯨꯡꯉꯥꯏꯔꯦ ꯑꯗꯨ ꯃꯇꯦꯛ ꯈꯔꯗꯤ ꯅꯨꯡꯉꯥꯏꯇꯗꯦ
ꯎꯝ ꯑꯉꯥꯡ ꯑꯉꯥꯡ ꯅꯨꯄꯤ ꯑꯉꯥꯡ ꯁ꯭ꯀꯨꯜ ꯆꯠꯄ ꯀꯥꯟꯗ ꯆꯠꯊꯣꯛ ꯆꯠꯁꯤꯟ ꯇꯧꯕ ꯀꯥꯟꯗ ꯌꯥꯝꯅ ꯅꯨꯡꯉꯥꯏꯇꯕ ꯑꯃꯈꯛ ꯑꯣꯏꯔꯨꯔꯕ ꯂꯝꯕꯤꯅꯤꯅꯦ ꯍꯧꯖꯤꯛ ꯁꯦꯝꯃꯛꯏꯁꯦ ꯌꯥꯝ ꯐꯔꯦ
ꯑꯗꯣ ꯑꯩ ꯀꯩꯅꯣꯝꯃ ꯈꯪꯅꯤꯡꯕ ꯑꯃ ꯂꯩꯌꯦ ꯅꯉꯣꯟꯗꯒꯤ
ꯎꯝ ꯍꯪꯉꯣ
ꯑꯥ ꯏꯪꯒꯔꯥꯖꯤ ꯄꯥꯕꯁꯦ ꯁꯥꯖꯜꯂ ꯄꯥꯕꯁꯦ ꯁꯨꯡ ꯁꯨꯡꯍꯩ ꯍꯩꯇꯕ
ꯑꯣ
ꯑꯗꯨꯗꯣ ꯀꯃꯥꯏꯅ ꯁꯥꯖꯤꯜꯂꯒ ꯄꯥꯕꯗꯣ ꯍꯩꯍꯟꯒꯅꯤ ꯁꯤꯅꯤ
ꯑꯗꯨꯗꯤ ꯃꯤ ꯑꯃꯅ ꯏꯪꯒ꯭ꯔꯥꯖꯤꯁꯦ ꯐꯖꯅ ꯄꯥꯒꯦ ꯍꯥꯏ ꯇꯥꯔꯒꯗꯤ ꯃꯥꯒꯤ ꯂꯩꯔꯤꯕ ꯈꯪꯗ ꯌꯥꯗꯕ ꯃꯌꯦꯛꯁꯤꯡꯁꯦ ꯃꯌꯦꯛꯁꯤꯡꯁꯦ ꯐꯖꯅ ꯍꯥꯟꯅ ꯈꯪꯕ ꯃꯊꯧ ꯇꯥꯏꯌꯦꯕ
ꯎꯝ
ꯃꯊꯛ ꯑꯗꯨ ꯍꯥꯟꯅ ꯈꯪꯉ ꯃꯇꯨꯡꯗ ꯍꯟꯖꯤꯟ ꯍꯟꯖꯤꯟ ꯏꯪꯒ꯭ꯔꯥꯖꯤꯒꯤ ꯈꯕꯔꯅꯤ ꯈꯪꯗꯦ ꯑꯗꯒꯤ ꯀꯩꯒꯨꯝꯕ ꯎꯃ ꯏꯔꯝꯉꯤꯕ ꯃꯌꯥꯝꯁꯦ ꯁꯨꯝ ꯁꯨꯝ ꯅꯣꯡꯃꯒꯤ ꯑꯃꯨꯛꯇ ꯄꯨꯂꯞ ꯄꯥꯁꯟꯕ ꯅꯠꯇꯕꯤꯗ ꯅꯣꯡꯃꯒꯤ ꯈꯔ ꯈꯔ ꯈꯔ ꯈꯔ ꯁꯨꯝ ꯄꯥꯕꯁꯤꯅ ꯍꯩꯕ ꯍꯦꯟꯀꯠꯂꯦ
ꯑꯣ ꯃꯤ ꯃꯤ ꯑꯥꯃꯥ ꯃꯍꯩꯒꯤ ꯊꯥꯛꯄꯗꯤ ꯃꯉꯥ ꯌꯧꯁꯜꯂꯛꯕ
ꯑꯥ
ꯑꯗꯣ ꯃꯥꯁꯦ ꯏꯪꯒꯔꯥꯖꯤ ꯄꯥꯕꯁꯤ ꯁꯥꯖꯟꯕꯁꯦ ꯀꯔꯤꯝꯇ ꯍꯩꯇꯕ ꯍꯥꯏꯔꯦ ꯀꯩꯁꯨ ꯅꯠꯇꯕ ꯑ ꯋꯥꯍꯩ ꯑꯅꯤ ꯍꯥꯏ ꯍꯥꯏꯖꯟꯅꯁꯤꯕꯨ ꯍꯦꯛ ꯉꯝꯗꯕ
ꯋꯥꯍꯩ ꯑꯅꯤ ꯁꯝꯖꯟꯅꯕꯁꯤꯁꯨ ꯍꯦꯛ ꯉꯝꯗꯕ
ꯍꯣꯏ ꯑꯗꯨꯒ ꯋꯥꯍꯩꯁꯦ ꯈꯤꯇꯪ ꯁꯥꯡꯉꯒꯅ ꯁꯥꯖꯜꯂꯒ ꯃꯃꯥꯡꯒꯤꯗꯨꯒ ꯃꯃꯥꯡꯗ ꯁꯥꯖꯤꯟꯒꯤꯗꯨꯒ ꯃꯅꯤꯡꯗ ꯁꯥꯖꯤꯜꯂꯛꯇꯣꯏꯁꯤꯒ ꯀꯃꯥꯏꯅ ꯄꯨꯟꯅ ꯍꯥꯏꯖꯤꯟꯒꯅꯤꯁꯦꯕꯦꯛ ꯈꯪꯗꯕ ꯍꯥꯏꯇꯥꯔꯦ
ꯑꯣ ꯑꯗꯨ ꯃꯍꯥꯛꯇꯣ ꯑꯗꯨ ꯑꯉꯥꯡꯗꯣ ꯃꯈꯨꯠ ꯄꯥꯏꯔꯒ ꯐꯖꯅ ꯅꯨꯡꯇꯤ ꯈꯨꯗꯤꯡꯒꯤ ꯑ ꯏꯪꯒ꯭ꯔꯥꯖꯤꯒꯤ ꯂꯩꯔꯤꯕ ꯃꯌꯦꯛꯁꯤꯡꯗꯣ ꯃꯍꯥꯛꯀꯤꯗ ꯃꯌꯦꯛ ꯃꯌꯥꯝ ꯑꯃ ꯂꯩꯈꯔꯦ ꯏꯪꯒ꯭ꯔꯥꯖꯤꯒꯤ ꯑꯗꯨꯏ ꯃꯌꯦꯛꯁꯤꯡꯗꯣ ꯍꯥꯟꯅ ꯐꯖꯅ ꯑꯉꯥꯡꯁꯤꯗ ꯈꯪꯍꯟꯕ ꯃꯊꯧ ꯇꯥꯏꯌꯦꯕ ꯂꯥꯎ ꯂꯥꯎꯅ ꯍꯥꯏꯍꯟꯕ ꯈꯣꯟꯖꯦꯜ ꯊꯣꯛꯅ ꯍꯥꯏꯔꯀꯥꯟꯗ ꯃꯥꯒꯤ ꯎꯝ ꯍꯥꯏꯕꯒꯤ ꯆꯨꯝꯕꯒꯤ ꯆꯥꯡꯗꯣ ꯂꯥꯛꯀꯅꯤ ꯑꯗꯨꯗꯨꯒ ꯑꯗꯨꯃꯥꯏꯅ ꯁꯨꯝ ꯇꯧꯔꯀꯥꯟꯗ ꯃꯥꯁꯦ ꯌꯥꯔꯛꯀꯅꯤ
ꯍꯣꯏ ꯑꯩ ꯍꯥꯏꯐꯦꯠ ꯌꯦꯡꯉꯒꯦ ꯑꯉꯥꯡꯁꯦ ꯈꯔ ꯗꯨꯝ ꯌꯣꯛꯄꯗꯁꯨ ꯈꯔ ꯀꯦꯊꯣꯛꯅ ꯌꯣꯛꯂꯛꯄ ꯍꯥꯏ ꯇꯔꯦ
ꯑꯥ ꯑꯗꯨ ꯑꯉꯥꯡꯁꯤꯡꯗꯨ ꯑꯪꯀ ꯒꯥꯗꯤ ꯐꯖꯅ ꯑꯗꯨꯝ ꯍꯩꯕ꯭ꯔꯥ
ꯑꯪꯀ ꯗꯨꯁꯨ ꯏꯌꯥ ꯌꯥꯕ ꯑꯣꯏꯗꯦ ꯄꯨꯔꯤꯅꯕ ꯑꯗꯨꯗꯒꯤ ꯌꯦꯟꯊꯣꯛꯅꯕ ꯑꯗꯨꯁꯨ ꯐꯖꯅ ꯍꯩꯕ ꯑꯣꯏꯗꯦ
ꯎꯝ ꯍꯧꯖꯤꯛꯀꯥꯟ ꯃꯇꯝꯗ ꯑꯉꯥꯡꯁꯤ ꯑꯪꯀꯒ ꯏꯪꯒ꯭ꯔꯥꯖꯤꯒꯁꯦ ꯐꯖꯅ ꯈꯪꯗ꯭ꯔꯗꯤ ꯆꯟꯅꯐꯝꯁꯦ ꯏꯈꯪ ꯈꯪꯗꯕ ꯑꯃ ꯑꯣꯏꯅ ꯇꯧꯋꯦ ꯑꯗꯨꯗꯨꯅ ꯇꯥꯛꯄꯤꯕ ꯀꯥꯟꯗ ꯃꯃꯥ ꯃꯄꯥꯅ ꯆꯤꯡꯕꯅꯁꯨ ꯑꯉꯥꯡꯁꯤꯡꯁꯦ ꯑꯪꯀꯒꯨꯝꯕ ꯏꯪꯒ꯭ꯔꯥꯖꯤꯒꯨꯝꯕꯁꯦ ꯐꯖꯅ ꯃꯈꯣꯡꯁꯤꯡꯅ ꯍꯩꯍꯟꯕ ꯍꯩꯍꯟꯍꯧꯒꯗꯕꯅꯦꯕ
ꯍꯣꯏ ꯃꯁꯥꯅ ꯂꯩꯔꯤꯕ ꯂꯝꯗꯨꯒꯤ ꯕꯅꯥꯟꯖꯤꯕꯥꯎ ꯍꯦꯛ ꯍꯩꯔꯝꯗꯕ ꯍꯥꯏꯇꯥꯔꯦ
ꯑꯣ ꯑꯗꯨꯗꯤ ꯑꯉꯥꯡꯁꯤ ꯈꯔ ꯃꯌꯥꯝꯗꯒꯤ ꯈꯔ ꯁꯣꯟꯕ ꯑꯃ ꯑꯣꯏꯔꯦ
ꯍꯣꯏ ꯈꯔ ꯁꯣꯜꯂꯦꯕ ꯑꯉꯥꯡ ꯑꯣꯏꯕꯒꯤ ꯆꯨꯝꯅ ꯁꯨꯝ ꯍꯩꯇꯕ꯭ꯔꯥꯅ ꯈꯜꯂꯨꯕꯅꯦꯕ
ꯑꯥ
ꯑꯗꯨꯒꯗꯤ ꯃꯁꯥꯒꯤ ꯀꯩꯅꯣꯗꯨ ꯐꯥꯎꯕ ꯍꯣꯠꯅ ꯃꯁꯤꯡ ꯆꯤꯟꯐꯥ ꯄꯨꯕꯗꯧ ꯄꯨꯔꯝꯕ ꯍꯥꯏꯇꯥꯔꯦ
ꯑꯣ ꯃꯥ ꯑꯗꯨꯗꯤ ꯈꯔ ꯑꯣꯖꯥꯁꯤꯡꯅ ꯈꯔ ꯀꯨꯞ ꯈꯔ ꯀꯨꯞꯅ ꯁꯦꯟꯅꯗꯕꯗꯤ ꯌꯥꯔꯔꯣꯏ ꯑꯗꯨꯏ ꯑꯉꯥꯡꯗ ꯍꯣꯏ ꯍꯣꯏ ꯐꯔꯦ ꯐꯔꯦ ꯊꯝꯃꯒꯦ ꯉꯁꯤꯒꯤꯗꯤ